ꯍꯜꯂꯣ ꯇꯥꯏꯌꯦꯃꯤ
ꯍꯧꯖꯤꯛꯇꯤ ꯐꯪꯈ꯭ꯔꯦꯀꯣ ꯍꯧꯖꯤꯛꯇꯤ ꯐꯪꯈ꯭ꯔꯦꯀꯣ
ꯐꯪꯈ꯭ꯔꯦ ꯍꯥꯏꯗꯤ ꯀꯩ
ꯍꯧꯖꯤꯛꯇꯤ ꯉꯥꯡꯕ ꯐꯪꯈ꯭ꯔꯦꯀꯣ ꯍꯥꯏꯕꯅꯤ
ꯎꯝ ꯉꯁꯥꯏꯗꯣ ꯀꯩꯅꯣ ꯑꯣꯏꯕꯒꯤ ꯑꯈꯣꯏ ꯅꯦꯋꯥꯛ ꯍꯣꯏ ꯅꯦꯋꯥꯛꯒꯤ ꯇꯣ ꯅꯦꯋꯥꯒꯤ ꯑꯩꯉꯣꯟꯗ ꯍꯣꯏ ꯀꯩꯅꯣ ꯇꯧꯕꯤ ꯑꯃꯗꯨꯗꯣ ꯑꯃꯗꯣ ꯀꯩꯅꯣ ꯇꯧꯔꯦꯕ ꯄꯥꯏꯈꯠꯄ ꯌꯥꯗ꯭ꯔꯕꯅꯦꯕꯀꯣ
ꯑꯥ
ꯈꯪꯗꯦ ꯀꯔꯤꯔ ꯈꯪꯗꯦ ꯀꯩꯗꯧꯔꯤꯅꯣ ꯇꯨꯝꯗ꯭ꯔꯤꯕ꯭ꯔꯣ ꯍꯧꯖꯤꯛ ꯊꯦꯡꯉꯦ
ꯑꯁ ꯍꯧꯖꯤꯛꯇꯤ ꯉꯥꯟꯂꯤꯌꯦꯗ
ꯑꯁ ꯊꯦꯡꯅ ꯇꯨꯝ ꯃꯥꯟꯂꯦꯗ ꯑꯗꯨꯗꯤ
ꯑꯁ ꯄꯨꯡ ꯄꯨꯡ ꯇꯔꯥ ꯇꯥꯗꯔꯤ ꯐꯥꯎꯗꯤ ꯉꯜꯂꯤ ꯑꯦꯗ
ꯢꯁꯇꯥꯝ ꯄꯨꯡ ꯃꯈꯥꯏ
ꯑꯦ ꯄꯨꯡ ꯄꯨꯡ ꯇꯔꯥ
ꯇꯔꯥꯃꯉꯥ ꯑꯗꯨꯋꯥꯏꯅ ꯇꯨꯝꯕꯅꯤ ꯑꯦꯂꯚꯦꯟ ꯋꯥꯏꯗ ꯇꯨꯝꯕꯅꯤ
ꯎꯝ ꯀꯩ ꯏꯟꯁꯥꯡ ꯆꯥꯒꯦ ꯉꯁꯤꯗꯤ ꯑꯥꯏ ꯑꯩꯈꯣꯏ ꯊꯦꯡꯗꯅ ꯅꯉꯣꯟꯗ ꯍꯦꯟꯅ ꯊꯦꯡꯗ ꯄꯨꯡ ꯑꯅꯤ ꯑꯍꯨꯝꯒꯤ ꯀꯦ ꯄꯤꯡꯅꯤꯅ ꯊꯦꯡꯗꯅꯣ
ꯑꯥ
ꯅꯨꯄꯤꯁꯤꯡꯒꯤꯗꯤ ꯊꯦꯡꯉꯦ ꯍꯧꯖꯤꯛ
ꯀꯩ ꯏꯟꯖꯥꯡ ꯆꯥꯒꯦ ꯉꯁꯤꯗꯤ
ꯉꯁꯤꯗꯤ ꯀꯥꯡꯁꯣꯏ ꯆꯥꯏꯌꯦ
ꯀꯩ ꯀꯪꯁꯣꯢ ꯀꯔꯝꯕꯥ ꯀꯪꯁꯣꯏ ꯆꯥꯢ ꯅꯪꯅ ꯊꯨꯔꯤꯔꯣ
ꯑꯩꯅ ꯊꯣꯡꯕ ꯅꯠꯇꯦ ꯕꯠ ꯏꯅꯦꯅ ꯊꯣꯡꯕ ꯀꯣ
ꯎꯝ ꯅꯪ ꯊꯣꯡꯕ ꯌꯥꯗ꯭ꯔꯥꯕꯣ
ꯑꯩꯗꯤ ꯉꯁꯤ ꯁꯪꯗꯦ ꯃꯇꯝ ꯏꯁ
ꯢꯁ ꯢꯁ ꯢꯁ ꯀꯩꯅꯤ ꯁꯪꯗꯦ ꯃꯥꯟ ꯎꯝ ꯅꫭꯏ ꯑꯩꯈꯣꯏꯒꯤ ꯢꯅꯦ ꯍꫭꯢꯗ ꯀꯩꯒꯤ ꯊꯣꯡꯍꯜꯂꯤꯅꯣ ꯅꯪꯅ ꯊꯣꯡꯗꯥꯝꯅꯦ
ꯑꯩ ꯃꯤꯇꯤꯡ ꯆꯠꯂꯦ ꯑꯃꯨꯛꯀ ꯑꯅꯥꯕ ꯌꯦꯡꯕ ꯆꯠꯂꯦ ꯀꯃꯥꯏ ꯇꯧꯕꯒꯤ
ꯀꯩ ꯑꯅꯥꯕ ꯂꯩꯒꯦ ꯅꯪ ꯅꯣꯏ ꯏꯃꯨꯡ ꯃꯅꯨꯡꯗꯩ ꯑꯅꯥꯕ ꯂꯩ ꯌꯥꯎ
ꯍꯣꯏ ꯍꯣꯏ ꯑꯩꯒꯤ ꯑꯪꯀꯜꯒꯤ ꯅꯨꯄꯤꯀꯣ
ꯑꯣ
ꯅꯥꯕ ꯅꯅꯥꯎꯗ ꯍꯣꯁꯄꯤꯇꯥꯜ ꯆꯠꯂꯒ ꯍꯜꯂꯛꯄꯀꯣ ꯑꯃꯨꯛ ꯑꯗꯨꯒꯤ ꯌꯦꯡꯕ ꯆꯠꯄ
ꯍꯌꯦꯡꯖꯨ ꯆꯠꯇꯨꯏꯕ ꯑꯃꯨꯛꯀ
ꯍꯌꯦꯡꯗꯤ ꯆꯠꯂꯣꯏ ꯃꯥ ꯈꯔ ꯐꯥꯔꯒ ꯍꯜꯂꯛꯑꯦ
ꯑꫭ ꯌꯨꯝꯗ
ꯍꯣꯏ
ꯌꯨꯝꯗ ꯍꯜꯂꯛꯈ꯭ꯔꯥꯕꫭ ꯑꯣ
ꯑꫭ ꯍꯜꯂꯛꯈ꯭ꯔꯦ ꯍꯣꯏ ꯎꯝ
ꯎꯝ ꯀꯅꯥꯈꯣꯏꯒ ꯂꯩꯔꯤꯅꫭ ꯑꯥꯎ ꯅꯣꯏ ꯐꯦꯃꯤꯂꯤ ꯄꯨꯟꯅ ꯂꯩꯕ꯭ꯔꯥ ꯅꯣꯏꯗꯤ
ꯑꯩꯈꯣꯏꯒꯤ ꯐꯝ ꯐꯦꯃꯤꯂꯤ ꯅꯠꯇꯦ ꯗꯨꯕꯨ ꯃꯣꯏꯒꯤ ꯌꯨꯝ ꯇꯣꯡꯉꯥꯜꯂꯦ
ꯎꯝ ꯅꯪꯗꯤ
ꯍꯥꯥ
ꯅꯤꯡ ꯅꯪꯗꯤ ꯍꯩ ꯍꯥꯏꯗꯤ ꯏꯁꯥꯒꯤ ꯌꯨꯝꯗ ꯌꯨꯝ ꯑꯩ ꯀꯩꯅꯣ ꯇꯧꯔ ꯔꯦꯟꯗ ꯑꯣꯏꯅ ꯂꯩꯕꯅꯦ ꯀꯥꯢꯅꯅꯤ
ꯑꯩ ꯑꯩ ꯌꯨꯝꯗ ꯂꯩꯌꯦ ꯅꯪꯗꯤ
ꯈꯣꯏ ꯑꯈꯣꯏꯗꯤ ꯀꯩꯅꯣꯗ ꯕꯦꯟꯗ ꯑꯣꯏꯅꯤꯡꯉꯦ
ꯅꯪ ꯃꯄꯥꯟꯗ ꯂꯩꯕ꯭ꯔꯥ
ꯍꯣꯢ ꯃꯄꯥꯟꯗꯥ ꯃꯄꯥꯟꯗꯥ ꯍꯥꯏ ꯃꯄꯥꯟꯗꯥ ꯅꯠꯇꯦꯗꯥ
ꯎꯝ
ꯅꯣꯏꯒꯤ ꯀꯩꯅꯣꯗꯤ ꯇꯨꯝꯈ꯭ꯔꯥꯕꯣ ꯅꯣꯏ ꯏꯃꯨꯡ ꯃꯅꯨꯡ ꯅꯨꯡꯈꯣꯏꯗꯤ ꯇꯨꯝꯈ꯭ꯔꯥꯕꯣ ꯅꯣꯢꯗꯤ
ꯍꯣꯏ ꯇꯨꯝꯈ꯭ꯔꯦ ꯅ ꯈꯔ ꯃꯤ ꯈꯔ ꯈꯔꯅ
ꯑ ꯇꯤꯚꯤ ꯌꯦꯡꯉꯥ ꯂꯩꯌꯦ ꯃꯤ ꯈ꯭ꯔꯥꯅ ꯇꯨꯝꯈ꯭ꯔꯦ ꯑꯩꯅ ꯐꯣꯟ ꯋꯥꯔꯤ ꯁꯔꯥ ꯂꯩ
ꯅꯪꯅ ꯐꯣꯟꯗ ꯉꯥꯎꯕ ꯑꯗꯨꯗꯤ ꯋꯥꯠꯂꯝꯒꯅꯤꯅꯦ ꯍꯧꯖꯤꯛ ꯎꯝ ꯑꯩ ꯑꯩ ꯉꯁꯥꯏ ꯀꯣꯜ ꯇꯧꯕ ꯀꯥꯟꯁꯨ ꯋꯦꯊꯇꯤꯡ ꯂꯩꯌꯦ ꯀꯅꯥꯕꯨ ꯋꯥꯔꯤ ꯁꯥꯔꯤꯕꯣ
ꯅꯪꯗꯤ ꯀꯔꯤ ꯃꯊꯦꯟ ꯆꯥꯏ ꯉꯁꯤ
ꯑꯩꯈꯣꯏ ꯀꯩ ꯀꯩꯅꯣ ꯆꯥꯏ ꯉꯁꯤ ꯑꯈꯣꯏ ꯎꯝ ꯗꯥꯜ ꯆꯥꯏ ꯉꯥꯁꯤ
ꯗꯥꯜꯁꯨ ꯌꯥꯝ
ꯈꯣꯏ ꯍꯧꯖꯤꯛ ꯆꯥꯕꯗ ꯉꯥꯏꯔꯤꯌꯦ ꯆꯥꯛꯇꯤ ꯅꯣꯢꯗꯤ ꯅꯣꯏꯗꯤ ꯀꯩꯅꯣ ꯉꯟꯅ ꯆꯥꯔꯝꯃꯅꯤ
ꯍꯣꯏ ꯉꯟꯅ ꯆꯥꯏ ꯑꯩꯈꯣꯏꯒꯤ ꯃꯍꯥꯎ
ꯄꯨꯡ ꯇꯔꯥ ꯄꯨꯡ ꯇꯔꯥ ꯇꯔꯥ ꯃꯈꯥꯏ ꯑꯗꯨꯋꯥꯏꯗ ꯇꯨꯝꯃꯒ ꯄꯨꯡ ꯀ꯭ꯌꯥꯗ ꯍꯧꯒꯠꯇꯤꯕ
ꯄꯨꯡ ꯇꯔꯨꯛ ꯇꯔꯨꯛ ꯃꯈꯥꯏ ꯑꯗꯨꯋꯥꯏꯗ ꯑꯃꯨ ꯑꯃꯨꯛꯀ ꯍꯧꯒꯠꯂꯦ ꯍꯣꯏ ꯑꯩ ꯑꯩꯗꯤ ꯊꯦꯡꯅ ꯍꯧꯒꯠꯄꯗꯣ ꯑꯩꯒꯤ ꯇꯥꯏꯞ ꯅꯠꯇꯦ ꯍꯤ ꯍꯤ ꯍꯤ
ꯑꯁꯦꯡꯕꯩꯔꯣ
ꯑꯍꯥ ꯍ ꯍ
ꯥ ꯊꯥꯖ ꯊꯥꯖꯗꯦꯗ ꯍꯟꯗꯛꯀꯥꯒꯤ ꯂꯩꯩꯁꯥꯕꯤꯁꯤꯡꯗꯣ ꯊꯤꯅ ꯍꯧꯒꯠ ꯐꯅꯤꯀꯣ
ꯌꯥꯝ ꯊꯦꯡꯃꯟꯗꯗꯤꯀꯣ ꯊꯕꯛ ꯁꯨꯕ ꯊꯕꯛ ꯁꯨꯅꯤꯡꯉꯥꯏꯀꯣ ꯌꯥꯗꯕꯅꯤ
ꯑ ꯑ ꯉꯟ ꯇꯨꯝꯒꯗꯕ ꯋꯥꯗ꯭ꯔꯣ ꯑ ꯉꯟꯅ ꯍꯧ ꯏꯁ ꯊꯦꯡꯅ ꯇꯨꯝꯃꯒ ꯉꯟꯇꯥꯅ ꯍꯧꯒꯠ ꯑꯗꯨ ꯋꯥꯠꯗ꯭ꯔꯕ꯭ꯔꯣ ꯊꯕꯛ ꯁꯨꯕ ꯉꯃ꯭ꯔꯣ ꯑꯗꯨꯗꯤ
ꯊꯦꯡꯅ ꯊꯦꯡ ꯌꯥꯝ ꯊꯦꯡꯕ ꯅꯠꯇꯦꯅ ꯑꯦꯂꯦꯚꯦꯟꯗꯤ
ꯏꯁ ꯊꯦꯡꯉꯦ ꯑꯩꯈꯣꯏꯒꯤꯗꯤ ꯊꯦꯡꯗꯦ ꯄꯥꯈꯪꯁꯤꯡꯒꯤꯗꯤ ꯊꯦꯡꯉꯦ ꯅꯨꯄꯥꯁꯤꯡꯒꯤꯗꯤ ꯊꯦꯡꯗꯦ ꯅꯨꯄꯤꯁꯤꯡꯒꯤꯗꯤ ꯊꯦꯡꯉꯦ ꯅꯨꯄꯤꯁꯤꯡꯗꯤ ꯍꯧꯒꯠꯂꯒ ꯏꯃꯨꯡ ꯃꯅꯨꯡꯒꯤ ꯀꯩ ꯆꯥꯛ ꯏꯟꯁꯥꯡ ꯊꯣꯛꯅꯤꯡꯉꯥꯏ ꯀꯩ ꯈꯨꯠ ꯑꯗꯨ ꯁꯦꯝ ꯁꯥꯕꯗꯨ ꯅꯣꯏꯅ ꯇꯧꯗꯣꯏꯅꯤ ꯍꯩꯌꯦꯡꯗꯤ ꯀꯩ ꯊꯕꯛ ꯆꯠꯇꯣꯏꯕ ꯀꯩ ꯀꯥꯏꯗ ꯆꯠꯇꯣꯏꯕ ꯍꯌꯦꯡꯗꯤ
ꯎꯝ ꯍꯌꯦꯡꯗꯤ ꯂꯩꯒꯅꯤꯗ ꯌꯨꯝꯗ ꯊꯕꯛ ꯀꯦꯝ ꯂꯩꯇꯦꯗ
ꯎꯝ
ꯑꯝꯇ ꯂꯩꯒꯅ ꯑꯗꯣ ꯄꯣꯠ ꯎꯝ ꯑꯩꯒꯤ ꯏꯆꯦꯒꯤ ꯊꯥꯅꯤꯡꯉꯥꯏ ꯑꯃꯗꯤ ꯂꯩꯌꯦ ꯑꯗꯨ ꯊꯥ ꯊꯥꯕ ꯆꯠꯀꯅꯤ
ꯎꯝ ꯀꯥꯏꯗ ꯊꯥꯕ ꯆꯠꯇꯣꯏꯕ
ꯃꯥꯒꯤ ꯃꯥꯒꯤ ꯈꯨꯟꯗ ꯊꯥꯕꯤꯌꯣ ꯍꯥꯏꯕ ꯄꯣꯠ ꯑꯃ ꯀꯣ
ꯀꯩ ꯄꯣꯠꯅꯣ
ꯍꯥ
ꯀꯩ ꯄꯣꯠꯅꯣ ꯀꯔꯤ ꯀꯩ ꯄꯣꯠ ꯊꯥꯗꯣꯏꯅꯣ
ꯐꯤ ꯑꯃꯅꯦꯗ
ꯎꯝ
ꯑꯩꯈꯣꯏꯒꯤ ꯑꯩꯈꯣꯏꯅ ꯁꯥꯕ ꯐꯤꯖꯠꯇꯣ
ꯑ ꯗꯨꯏ ꯗꯤꯆꯦ ꯍꯣꯏꯗ ꯊꯥꯗꯨꯏꯕ ꯃꯃꯟꯒꯤ ꯐꯔꯤꯒꯤ
ꯍꯣꯏ
ꯅꯪ ꯉꯁꯥꯏꯗꯤ ꯀꯥꯏ ꯆꯌꯤꯅꯣ ꯑꯩ ꯎꯕꯒꯨꯝ ꯇꯧꯋꯤ ꯂꯦꯞꯄ ꯅꯪ ꯋꯣ ꯅꯪ ꯀꯤꯕꯒꯨꯝ ꯇꯧꯋꯤ ꯅꯪ ꯉꯁꯥꯏ ꯊꯤꯟꯅꯒꯤꯗꯥꯏꯅꯦ ꯏꯕꯥꯟꯅꯤ ꯉꯁꯥꯏ
ꯍꯣꯏ
ꯄꯨꯡ ꯃꯉꯥꯗ ꯄꯨꯡ ꯑꯍꯨꯝ ꯃꯔꯤ ꯑꯗꯋꯥꯏꯗ
ꯈꯪꯗꯦꯅꯦ
ꯑꯩꯅ ꯎꯈꯤꯒꯨꯝ ꯇꯧꯋꯤ ꯅꯣꯏ ꯃꯅꯥꯛꯀꯤꯗ
ꯈꯪꯗꯦꯅꯦ ꯑꯩꯗꯤ
ꯑꯗꯨꯒꯤ ꯑꯩ ꯀꯣꯜ ꯇꯧꯔꯛꯄꯅꯤꯅꯦ ꯅꯪ ꯅꯉꯣꯟꯗ
ꯑꯩ ꯑꯩꯗꯤ ꯈꯪꯗꯦꯒ ꯅꯆꯤꯟ ꯊꯤꯅꯨꯗ
ꯀꯥꯎꯔꯝꯒꯅꯤ ꯅꯪ ꯊꯥꯏ ꯑꯩꯗꯤ ꯄꯥꯎ ꯐꯥꯎꯅꯗꯕ ꯀꯨꯏꯔꯤꯗꯣ ꯑꯗꯨꯒꯤ ꯀꯥꯎꯔꯝꯒꯅꯤꯕ ꯅꯪ ꯁꯥꯥꯛꯁꯨ ꯀꯧꯔꯝ ꯒꯅꯤꯕ
ꯁꯤꯡꯉꯣꯅꯦ ꯑꯩ ꯉꯁꯥꯏ ꯀꯧꯕꯗꯨ ꯇ ꯑꯩ ꯅꯪ ꯀꯧꯕꯗꯣ ꯇꯥꯗ꯭ꯔꯕꯔ ꯉꯁꯥꯏ
ꯍꯪꯗꯦ
ꯀꯃꯥꯏꯅ ꯀꯥꯎꯕ
ꯏꯁ ꯅꯪ ꯃꯤꯡ ꯀꯧꯔꯤꯗꯨꯗꯤ ꯉꯁꯥꯏ ꯔꯤꯌꯣ ꯍꯥꯏꯅ ꯀꯧꯋꯛ ꯑꯅꯀꯩꯅꯣ ꯇꯧꯔꯤꯗꯨꯗꯤ ꯅꯪꯅ ꯅꯣꯛꯏꯗꯨꯗꯤ ꯉꯁꯥꯏ ꯅꯪ ꯅꯪꯗꯤ ꯀꯥꯎꯔꯝꯕꯁꯨ ꯌꯥꯏ ꯅꯪꯗꯤ ꯄꯥꯎ ꯐꯥꯎꯅꯗ ꯀꯨꯏꯔꯤꯗꯣ ꯉꯁꯤ ꯈꯛꯇꯪ ꯀꯣ ꯑꯩꯅ ꯀꯣꯜ ꯇꯧꯔꯛꯄꯗꯨꯗ ꯄꯥꯏꯈꯠꯂꯦ ꯅꯣꯡ ꯐꯥꯗꯣꯛꯁꯨꯨ ꯀꯣꯜ ꯇꯧꯔꯛꯇꯦ ꯍꯥ
ꯃꯇꯝ ꯁꯪꯗꯕꯗꯣ ꯉꯁꯤ ꯎꯝ ꯉꯁꯤ ꯈꯔ ꯃꯇꯝ ꯌꯥꯝꯃꯤ ꯑꯩꯒꯤꯗꯃꯛ
ꯑꯗꯨꯏ ꯑꯣꯏꯔꯝꯒꯅꯤꯗ ꯃꯆꯤꯟ ꯊꯤꯕ ꯍꯩꯕꯅꯤ ꯂꯩꯁꯥꯕꯤꯁꯤꯡꯗꯣ
ꯉꯁꯤ ꯃꯇꯝ ꯌꯥꯝꯃꯦ ꯑꯩꯒꯤꯗꯃꯛ ꯃꯤ ꯑꯇꯩ ꯑꯇꯣꯞꯄ ꯃꯇꯝꯗꯗꯤ ꯁꯪꯗꯕꯗꯨꯀꯣ ꯀꯣꯜ ꯇꯧꯔꯛꯇꯦ
ꯎꯝ
ꯀꯣꯜ ꯇꯧꯅꯤꯡꯉꯥꯏꯁꯨ ꯃꯇꯝ ꯂꯩꯇꯦ
ꯑꯡ ꯑꯍꯣꯏ ꯑꯗꯨꯗꯤ ꯑꯗꯨꯅꯦꯕꯀꯣ ꯑꯗꯨ ꯅꯠꯇꯕꯤꯗ ꯑꯩꯅ ꯑꯩꯅ ꯇꯧꯕ ꯀꯥꯟꯗ ꯋꯦꯇꯤꯡ ꯂꯩꯕꯅꯦꯕꯀꯣ ꯋꯦꯇꯤꯡ ꯂꯩꯕ ꯅꯨꯃꯤꯠ ꯌꯥꯎꯋꯦꯕ ꯑꯗꯨꯗ ꯀꯣꯜ ꯚꯦꯛ ꯇꯧꯔꯛꯇꯕꯗꯣ ꯉꯥꯛꯄꯅꯦꯕ ꯑꯗꯨꯗ
ꯊꯦꯡꯃꯟꯕꯒꯤ ꯇꯨꯝ ꯇꯨꯝꯕ ꯃꯇꯝꯁꯨ ꯂꯦꯛꯌꯦ ꯂꯩꯌꯦ ꯑꯗꯣ ꯃꯤ ꯑꯃꯅ ꯑꯃꯨꯛ ꯇꯧꯁꯦ ꯍꯥꯏꯕꯒꯤ ꯇꯧꯕ ꯃꯇꯝꯁꯨ ꯂꯩꯌꯦ
ꯎ ꯎꯝ ꯍꯥꯏꯗꯤ ꯃꯇꯝ ꯆꯥꯅ ꯀꯣꯜ ꯇꯧꯔꯄꯤꯕꯅꯤꯗ ꯅꯪ ꯑꯩ ꯃꯤꯁ ꯀꯣꯜ ꯎꯗ꯭ꯔꯕ ꯃꯥꯜꯂꯦ ꯍ ꯅꯨꯡꯉꯥꯏꯅꯀꯣ ꯀꯩꯅꯣ ꯇꯧꯕꯗꯨꯗ ꯑꯩ ꯃꯤꯁꯀꯣꯜ ꯎꯗꯕ ꯃꯥꯜꯂꯦꯕ
ꯀꯅꯥ ꯍꯣꯏꯒ ꯇꯨꯝꯃꯤꯔ ꯅꯪꯗꯤ ꯅꯊꯟꯗ ꯇꯨꯝꯃꯤꯔꯣ
ꯍꯣꯏ
ꯎꯗꯕ ꯃꯇꯝꯁꯨ ꯂꯩꯌꯦꯗ
ꯎꯝ ꯑꯗꯣ ꯍꯥꯏꯖꯟꯕꯗꯤ ꯍꯩꯕꯅꯦ
ꯉꯁꯤꯅꯕꯨ ꯑꯍꯥꯟꯕ ꯅꯠꯇ꯭ꯔꯣ ꯏꯕꯅꯤꯁꯦ
ꯅꯠꯇꯦ ꯑꯍꯥꯟꯕ ꯅꯠꯇꯦ ꯀꯨꯏꯔꯦ ꯏꯕꯥꯅꯤ ꯄꯥꯎ ꯐꯥꯎꯅꯔꯛꯄ ꯀꯨꯏꯔꯦ ꯅꯪꯗꯤ ꯃꯦꯃꯣꯔꯤꯗꯤ ꯌꯥꯗ꯭ꯔꯕꯅꯤꯅ ꯅꯪꯗꯣ ꯊꯥꯏꯅꯒꯤ ꯃꯦꯃꯣꯔꯤꯗꯨ ꯂꯩꯔꯤꯕ ꯅꯪ
ꯅꯝꯕꯔ ꯑꯇꯣꯞꯄ ꯄꯥꯏꯕꯒꯤꯔꯥ
ꯅꯠꯇꯦ ꯑꯇꯣꯞꯄ ꯅꯠꯇꯦꯅꯦ
ꯅꯍꯥꯟ ꯗꯦꯠ ꯁꯤꯛꯁ ꯁꯦꯟ ꯑꯗꯩꯗꯨꯁꯨ ꯀꯣꯜ ꯇꯧꯔꯤꯗꯨꯗꯤ ꯉꯁꯤ ꯈꯇꯪ ꯀꯣꯜ ꯇꯧꯕꯗ
ꯋꯥꯆꯦꯞꯇꯗꯤ ꯎꯝ ꯉꯁꯤꯒꯤ ꯈꯛꯇꯅꯤ ꯂꯩꯕꯁꯦ ꯍꯣꯏ
ꯅꯠꯇꯦ ꯑꯩꯗꯤ ꯑꯩꯗꯤ ꯅꯣ ꯑꯩ ꯏꯕꯥꯅꯤ ꯄꯥꯎ ꯐꯥꯎꯅꯕꯗꯣ ꯎꯝ ꯎꯝ ꯑꯅꯤ ꯑꯍꯨꯝꯂꯛ ꯁꯨꯔꯦ ꯉꯁꯤꯅ ꯃ ꯉꯁꯤꯅ ꯑꯍꯨꯝ ꯑꯍꯨꯝ ꯁꯨꯏꯅꯤ
ꯑꯣꯏꯕ꯭ꯔꯥ ꯅꯪ ꯅꯝꯕꯔ ꯅꯝꯕꯔ ꯄꯤ ꯀꯌꯥ ꯄꯥꯏꯕ꯭ꯔꯅꯦ
ꯏꯁ ꯑꯩ ꯍꯧꯖꯤꯛꯀꯤ ꯅꯝꯕꯔ ꯅꯝꯕꯔ ꯈꯛꯇꯪ ꯑꯃꯈ ꯇꯪꯅꯤ ꯑꯩ ꯑꯩꯒꯤ ꯅꯝꯕꯔ ꯑꯅꯤ ꯄꯥꯢꯗꯦ ꯑ ꯌꯥ ꯅꯠꯇꯦ ꯌꯥꯗꯦꯕ ꯅꯪꯒꯤ ꯃꯦꯃꯣꯔꯤꯗ ꯌꯥꯗꯦꯕ ꯑꯗꯨ ꯀꯨꯏꯁꯨ ꯀꯨꯏꯗ꯭ꯔꯤꯌꯦ ꯍꯧꯖꯤꯛ ꯀꯥꯎꯊꯣꯛꯈ꯭ꯔꯗꯤ ꯑꯔꯦ ꯍꯥꯞꯇ ꯑꯃ ꯊꯥ ꯑꯃ ꯄꯥꯎ ꯐꯧꯅꯗ꯭ꯔꯗꯤ ꯅꯪꯗꯤ ꯑꯂꯣꯏ ꯀꯥꯎꯊꯣꯛꯈ꯭ꯔꯅꯤꯅꯦ
ꯑꯩꯒꯤ ꯃꯦꯃꯣꯔꯤꯁꯤ ꯀꯣ ꯌꯥꯗꯦ ꯌꯥꯗ ꯕꯅꯤꯀꯣ
ꯌꯥ ꯌꯥ ꯌꯥꯗ꯭ꯔꯦ
ꯃꯨꯟꯕꯅꯤ
ꯎꯝ ꯍꯨꯝ ꯑꯗꯨꯅꯦ꯫ ꯕꯣꯜꯗꯤ ꯌꯦꯡꯂꯨꯅꯨ ꯃꯔꯛ
ꯍꯥ?
ꯋꯔꯥꯜ ꯀꯥꯞ ꯌꯦꯡꯕ꯭ꯔꯣ ꯅꯣꯏ ꯐꯦꯃꯤꯂꯤ꯫
ꯌꯦꯡꯉꯦꯗꯨ ꯎꯝ ꯎꯝ ꯑꯌꯨꯛ-ꯑꯌꯨꯛꯇ ꯌꯦꯡꯉꯦ꯫ ꯃꯔꯛ-ꯃꯔꯛꯇ ꯌꯦꯡꯉꯦ ꯑꯩꯗꯤ ꯅꯤꯇꯤ ꯌꯦꯡꯗꯦ꯫
ꯑꯗꯨꯗꯤ ꯅꯪꯅ ꯐꯦꯕꯔꯥꯏꯠ ꯄ꯭ꯂꯦꯌꯔ ꯂꯩꯇꯕ ꯃꯥꯜꯂꯦ ꯑꯗꯨꯗꯤ
ꯑꯁ ꯍꯧꯒꯠꯄ